ꯇꯥꯕ꯭ꯔꯥ
ꯍꯜꯂꯣ
ꯇꯥꯄ꯭ꯔꯣ ꯇꯥꯕ꯭ꯔꯣ ꯇꯥꯕ꯭ꯔꯥ
ꯍꯜꯂꯣ
ꯍꯜꯂꯣ ꯑꯣ ꯑꯥ ꯇꯥꯕ꯭ꯔꯣ ꯑꯥ ꯍꯜꯂꯣ ꯍꯜꯂꯣ ꯍꯜꯂꯣ ꯇꯥꯄ꯭ꯔꯣ
ꯇꯥꯕ꯭ꯔꯣ
ꯑꯣ ꯑ ꯇꯥꯏꯌꯦ
ꯀꯔꯤ
ꯑꯦ ꯇꯥꯕ꯭ꯔꯣ
ꯍꯣꯏ ꯇꯥꯏꯌꯦ ꯇꯝꯃꯣ
ꯇꯧꯔꯤꯅꯣ
ꯇꯨꯝꯃꯤꯕꯅꯦ ꯅꯪꯗꯤ
ꯑꯩꯁꯨ ꯇꯨꯝꯔꯒ ꯂꯩꯌꯦ ꯍꯧꯖꯤꯛꯇꯤ
ꯀꯔꯤꯅ ꯇꯨꯝꯕꯤꯕ ꯍꯧꯒꯠꯂꯣ
ꯎꯝ ꯎꯝ ꯎꯝ ꯍꯧꯒꯠꯅꯤꯡꯗ꯭ꯔꯦ ꯅꯪ ꯍꯧꯒꯠꯂꯣ
ꯑꯩꯁꯨ ꯍꯧꯒꯠꯅꯤꯡꯗꯦ
ꯎꯝ ꯅꯪꯒꯤ
ꯀꯔꯤ
ꯀꯔꯝ ꯀꯔꯝ ꯀꯥꯟꯗ ꯃꯨꯛ ꯁ꯭ꯀꯨꯜ ꯀꯥꯒꯗꯕ
ꯐꯣꯔꯇꯤꯟꯗ
ꯑꯣ
ꯊꯥꯔꯇꯤꯟꯗ ꯅꯨꯃꯦ ꯂꯥꯛꯀꯅꯤ
ꯑꯗꯨꯝ ꯃ ꯃꯃꯤꯡ ꯍꯥꯏꯒꯅꯨ ꯍꯥꯏꯕꯅꯦ ꯇꯥꯕꯔꯣ
ꯍꯣꯏ
ꯅꯃꯤꯡ ꯍꯥꯏꯒꯅꯨ ꯅꯃꯤꯡ ꯍꯥꯏꯕ ꯌꯥꯗꯦ ꯅꯪꯕꯣ
ꯀꯔꯤ ꯃꯃꯤꯡ
ꯇꯨ ꯅꯪꯅ ꯍꯧꯖꯤꯛ ꯍꯥꯏꯔꯛꯄ ꯃꯃꯤꯡꯗꯣ ꯍꯥꯏꯕ ꯌꯥꯗꯦꯕ
ꯀꯔꯤꯒꯤ
ꯌꯦ ꯍꯨꯝ ꯍꯨꯝ
ꯑꯩꯗꯤ ꯈꯪꯍꯧꯗꯦ
ꯅꯣꯏ ꯃꯥꯒ ꯅꯪꯒꯤ ꯎꯝ ꯅꯆꯥꯟ ꯅꯨꯄꯤ ꯀꯥꯏ ꯆꯠꯈ꯭ꯔꯦ
ꯀꯤꯠꯆꯟꯗ ꯂꯩꯌꯦ
ꯑꯦ ꯇꯧꯕ꯭ꯔꯥ
ꯆꯥꯛ ꯊꯣꯡꯕꯤꯕꯅꯦ
ꯑꯦ ꯅꯪꯁꯨ ꯆꯠꯂꯣ
ꯆꯠꯅꯤꯡ
ꯉꯁꯤ ꯅꯪ ꯅꯪ ꯏꯔꯨꯖ ꯏꯔꯨꯖꯔꯣꯏꯗ꯭ꯔꯥ
ꯍꯣꯏ
ꯑꯩ
ꯏꯪꯕꯗꯨꯒꯤ
ꯏꯁ ꯏꯪꯕ꯭ꯔꯥꯅꯦ
ꯍꯣꯏ꯫
ꯏꯁ ꯅꯪ ꯅꯣꯏ ꯀꯔꯤꯒꯤ ꯒꯥꯔꯤꯗ ꯊꯣꯛꯂꯛꯅꯤꯡꯉꯥꯏꯔꯣ ꯅꯣꯏ ꯈꯨꯟꯒꯤ ꯒꯥꯔꯤ ꯂꯩꯕ꯭ꯔꯣ
ꯍꯣꯏ ꯂꯩꯌꯦ
ꯂꯩꯌꯦ
ꯅꯪꯒꯤ ꯅꯃꯥꯟꯅꯕꯤꯒꯤ ꯌꯨꯝꯒꯤ ꯒꯥꯔꯤꯗꯨꯔꯣ
ꯍꯣꯏ ꯑꯩꯁꯦ ꯁ꯭ꯀꯨꯜ ꯀꯥꯅꯤꯡꯗꯤꯌꯦ
ꯍꯨꯝ ꯀꯥꯎ ꯀꯥꯎ ꯀꯔꯤꯅꯣ
ꯁ꯭ꯀꯨꯜ ꯀꯥꯅꯤꯡꯗꯦ
ꯁ꯭ꯀꯨꯜ ꯀꯥꯗ꯭ꯔꯥꯗꯤ ꯀꯃꯥꯏ ꯇꯧꯔꯅꯤ ꯅꯦꯛꯁ ꯅꯦꯛꯁ ꯅꯦꯛꯁ ꯏꯌꯔ ꯂꯣꯏꯔꯅꯤ
ꯑꯥ ꯗꯨꯗꯣ ꯑꯗꯥ ꯂꯩꯕꯗꯣ
ꯕꯗꯣ ꯃꯤ ꯑꯗꯥ ꯂꯩꯕꯗꯣ
ꯁ꯭ꯀꯨꯜ ꯀꯥꯅꯤꯡꯅꯦ
ꯑꯦ ꯔꯨꯞ ꯊꯥꯛꯅꯤꯡꯉꯦ
ꯎꯝ꯫
ꯀꯗꯥꯢꯗ ꯑꯗꯥ
ꯎꯝ꯫
ꯅꯪꯒꯤ ꯅꯥꯁꯦ ꯃꯅꯥꯛꯇ
ꯅꯠꯇꯦ ꯅꯪꯒꯤ ꯃꯅꯥꯛꯇ
ꯎꯝ ꯅꯪꯒꯤ ꯅꯆꯥꯟꯅꯨꯞ ꯑꯦ ꯑꯦꯠ ꯑꯦꯠꯃꯤꯁꯟ ꯇꯧꯕ ꯂꯣꯏꯈ꯭ꯔꯕ꯭ꯔꯣ
ꯍꯣꯏ ꯂꯣꯏꯔꯦ
ꯑꯣ ꯀ꯭ꯌꯥ ꯀ꯭ꯌꯥ ꯄꯤꯌꯦ ꯑꯦꯃꯤꯁꯟꯒꯤ ꯃꯃꯜ
ꯈꯪꯗꯦ ꯑꯩꯁꯨ
ꯑꯩꯁꯨ ꯌꯨꯅꯤꯐꯣꯔꯝꯁꯨ ꯑꯃꯨꯛ ꯂꯧꯒꯅꯤꯀꯣ ꯌꯨꯅꯤꯐꯣꯔꯝ
ꯏꯅꯤꯐꯣꯔꯝꯁꯦ ꯎꯝ ꯂꯣꯏꯅꯃꯛ ꯑꯥ
ꯑꯥ
ꯀ꯭ꯔꯤ ꯍꯥꯏꯗꯨꯏꯅꯣ ꯈꯪꯗꯦ
ꯑꯥꯢ ꯎꯝ
ꯄꯤꯁꯥꯁꯨ ꯂꯩꯇꯦ
ꯑꯦ ꯅꯪꯒꯤ ꯅꯌꯥꯝꯕꯗꯤ ꯅꯪꯒꯤ ꯅꯌꯥꯝꯕ ꯑꯥꯗ ꯂꯩꯕꯗꯨ
ꯀ ꯀꯅꯥꯅꯣ ꯀꯔꯝꯕ
ꯀꯔꯝ ꯅꯌꯥꯝꯕ ꯑꯁ ꯑꯥꯗ ꯂꯩꯕꯗꯨ
ꯄꯩꯁꯥ ꯄꯥꯏꯔꯒ ꯂꯩꯕꯗꯨ ꯅꯣꯏꯒꯤ ꯄꯩꯁꯥ
ꯍꯣꯏ ꯍꯣꯏ
ꯑꯦꯑꯦ ꯑꯗꯨꯗ ꯍꯪꯕꯅꯦ ꯄꯤꯁꯥ ꯄꯤꯌꯣꯟ ꯃꯥꯗꯤ ꯊꯕꯛ ꯇꯧꯕ꯭ꯔꯥ
ꯊꯕꯛ ꯑꯃꯗꯨꯁꯨ ꯇꯧꯗꯦ
ꯇꯧꯗꯦ ꯀ꯭ꯔꯤ ꯇꯧ ꯀ꯭ꯔꯤ ꯇꯧꯔꯒ ꯂꯩꯕ꯭ꯔꯣ ꯂꯩꯕꯅꯦ ꯍꯣꯝ ꯒꯥꯔ꯭ꯗ ꯇꯧꯔꯒ ꯂꯩꯕ꯭ꯔꯣ
ꯍꯥ
ꯑꯥ ꯍꯣꯝ ꯒꯥꯔ꯭ꯗ ꯇꯧꯔꯒ ꯂꯩꯕ꯭ꯔꯣ
ꯍꯣꯏ
ꯑꯥ ꯊꯕꯛ ꯊꯤꯌꯨ ꯍꯥꯏꯌꯨꯅꯦ
ꯊꯕꯛꯁꯨ ꯊꯦꯑꯦ ꯁꯨꯝ ꯂꯩꯕꯅꯦ
ꯎꯝ ꯊꯕꯛ ꯃꯆꯥ ꯄꯥꯝꯗꯦ ꯍꯥꯏꯕ꯭ꯔꯣ ꯃꯥꯁꯨ ꯑꯗꯨꯝ ꯑꯣꯏꯔꯗꯤ ꯑꯣꯏꯔꯔꯣꯢ ꯃꯥ
ꯃꯥꯅꯤ ꯑꯩꯁꯦ ꯌꯥꯝ ꯁꯧꯅꯤꯉꯦ ꯃꯉꯣꯟꯗ
ꯌꯥꯝ ꯊꯕꯛ ꯊꯤꯔꯣ ꯍꯥꯏ ꯍꯥꯢꯌꯨꯅꯦ
ꯍꯥꯏꯅꯤꯡꯗꯦ
ꯀ꯭ꯔꯤ ꯍꯥꯏ ꯅꯤꯡꯒꯦ ꯍꯥꯏꯌꯨ ꯊꯕꯛ ꯃꯥꯅ ꯇꯧꯔꯗꯤ ꯅꯣꯏꯁꯨ ꯈꯔ ꯅꯨꯡꯉꯥꯏꯔꯦꯗꯅ ꯇꯥꯕ꯭ꯔꯣ ꯑꯩ ꯑꯥ ꯍꯣꯏ ꯎꯝ
ꯑꯩ ꯊꯕꯛ ꯇꯧꯔꯒ ꯂꯩ
ꯑꯥ ꯂꯩꯒꯅꯤ
ꯂꯪꯗꯣ ꯂꯧꯔꯛ
ꯑ ꯂꯪ ꯂꯧꯅꯤꯡꯉꯥꯢ ꯄꯩꯁꯥ ꯄꯤꯌꯣꯕ
ꯍꯣꯏ
ꯂꯤꯁꯤꯡ ꯑꯅꯤ ꯄꯤꯌꯨꯕ
ꯂꯤꯁꯤꯡ ꯑꯅꯤꯗꯤ ꯀꯔꯤ ꯑꯩ ꯈꯪꯗꯦ
ꯇꯨ ꯊꯥꯎꯖꯟ ꯂꯤꯁꯤꯡ ꯑꯃꯗꯤ ꯋꯥꯟ ꯊꯥꯎꯖꯟ ꯂꯤꯁꯤꯡ ꯑꯅꯤꯗꯤ ꯇꯨ ꯊꯥꯎꯖꯟ ꯂꯤꯁꯤꯡ ꯑꯍꯨꯝꯗꯤ ꯊ꯭ꯔꯤ ꯊꯥꯎꯖꯟ ꯏꯁꯤꯡ ꯃꯔꯤꯗꯤ ꯐꯣꯔ ꯊꯥꯎꯖꯟ
ꯑꯩ ꯄꯩꯁꯥ ꯂꯩꯇꯦ ꯁ꯭ꯀꯨꯜ ꯐꯤ ꯎꯝ ꯂꯣꯏ ꯄꯤꯊꯣꯛꯒꯅꯤ ꯇꯦꯟ ꯊꯥꯎꯖꯟ ꯗ ꯃꯦꯅꯦꯖ ꯇꯧꯔꯒ
ꯇꯣ ꯃꯥꯅ ꯊꯕꯛ ꯈꯔ ꯈꯔ ꯇꯧꯔꯗꯤ ꯈꯔ ꯅꯨꯡꯉꯥꯏꯔꯦꯗꯅ
ꯊꯕꯛꯁꯨ ꯇꯧꯗꯦ ꯁꯨꯝ ꯂꯩꯕꯅꯤ ꯄꯩꯁꯥꯗꯣ ꯂꯣꯏ ꯗꯣ ꯐ꯭ꯔꯦꯟꯅ ꯏꯁꯄꯦꯟ ꯇꯧꯔꯒ
ꯇꯧꯔꯒ ꯃꯥꯒꯤ ꯃꯥꯒꯤ ꯅꯨꯄꯤꯗꯤ ꯁ꯭ꯀꯨꯜ ꯀꯥꯕ꯭ꯔꯣ
ꯈꯪꯗꯦ ꯑꯩ
ꯀꯃꯥꯏ ꯇꯧꯕ꯭ꯔꯣ
ꯈꯪꯗꯦ
ꯀꯗꯥꯏꯗꯒꯤꯅꯣ ꯃꯥꯒꯤ ꯅꯨꯄꯤꯗꯤ
ꯃꯥꯒꯤ ꯏꯪꯈꯣꯜꯗ ꯂꯩꯕ ꯅꯨꯄꯤꯅꯤ
ꯑꯣ ꯄꯨꯔꯛꯑꯣ ꯍꯥꯏꯌꯨꯗꯅ ꯑꯗꯨꯗꯤ
ꯐ꯭ꯔꯤ
ꯅꯨꯄꯤ ꯊꯤꯔꯣ ꯍꯥꯏꯌꯣ
ꯅꯨꯄꯤꯗꯤ ꯂꯩꯌꯦ ꯑꯗꯣ
ꯑꯗꯣ ꯎꯝ ꯌꯨꯝ ꯄꯥꯟꯔꯣ ꯍꯥꯏꯌꯣ ꯑꯗꯨꯗꯤ ꯅꯨꯕꯤ ꯊꯤꯔꯣ ꯌꯨꯝ ꯄꯥꯟꯅꯤꯉꯥꯢ ꯍꯥꯢꯔꯣ
ꯅꯠꯇꯦ
ꯀꯔꯤ ꯅꯠ
ꯌꯥꯔ ꯌꯥꯔꯔꯣꯢ
ꯇꯦꯟ ꯊꯥꯎꯖꯟ ꯈꯛꯇ ꯃꯦꯅꯦꯖ ꯇꯧꯔꯒ ꯂꯩꯔꯗꯤ ꯅꯣꯏ ꯌꯥꯔꯔꯣꯏ ꯀꯃꯥꯏꯅ ꯍꯤꯡꯅꯤ ꯑꯗꯨꯗꯤ
ꯖꯨꯂꯥꯏꯗ ꯑꯩꯒꯤ ꯎꯝ ꯁ꯭ꯀꯨꯜ ꯐꯤ ꯄꯤꯒꯅꯤ ꯐꯣꯔ ꯊꯥꯎꯖꯟ ꯑ ꯐꯣꯔ ꯊꯥꯎꯖꯟ ꯐꯣꯔ ꯍꯟꯗ꯭ꯔꯦꯠꯇ ꯈꯪꯗꯦ
ꯄꯥꯝꯗꯦ ꯅꯣꯏꯗꯤ ꯁ꯭ꯀꯨꯜ ꯁ꯭ꯀꯨꯜꯗꯁꯨ ꯈꯔ ꯌꯦꯡꯕꯤꯌꯣ ꯍꯥꯏꯌꯣꯅꯦ ꯑꯗꯨꯗꯤ
ꯌꯦꯡꯕꯤꯕꯅꯦ ꯃꯥꯅ ꯍꯣꯏ ꯁ꯭ꯀꯨꯜ ꯐꯤ ꯃꯥꯥꯟꯅ ꯄꯤꯕꯅꯦ
ꯑꯗꯣ ꯅꯣꯏꯒꯤ ꯄꯦꯁꯄꯥꯜꯗꯁꯨ ꯀꯣ
ꯍꯣꯏ
ꯈꯣꯏꯗꯤ ꯌꯥꯝ ꯋꯥꯕꯅꯦ ꯈꯔ ꯇꯥꯕꯤꯌꯣ ꯑꯗꯨꯝ ꯍꯥꯏꯕ ꯌꯥꯏ
ꯈꯪꯗꯦ
ꯂꯣꯏꯅꯃꯛ ꯁꯤꯡꯕꯅ‌ꯦꯕ
ꯄꯥꯔꯠ ꯇꯥꯏꯝ ꯖꯣꯕꯁꯨ ꯇꯧꯕ꯭ꯔꯥ ꯄꯥꯔꯠ ꯇꯥꯏꯝ ꯖꯣꯕ ꯇꯧꯕꯔꯥ ꯑꯃ ꯇꯧꯗ ꯏꯁ ꯂꯣꯢꯔꯦ ꯑꯗꯨꯗꯤ ꯑꯗꯣ ꯅꯪꯒꯤ ꯅꯆꯦꯗꯤ ꯄꯩꯁꯥ ꯈꯔ ꯈꯔ ꯑꯗꯨꯝ ꯄꯤꯕꯔꯥ
ꯍꯣꯏ ꯑꯝ ꯏꯆꯜꯒꯤ ꯅꯨꯄꯤ ꯑꯃ ꯕꯔꯗꯦꯗ ꯂꯤꯁꯤꯡ ꯑꯍꯨꯝ ꯊꯥꯕꯤꯔꯦ ꯃꯥꯅ
ꯃꯥꯅ ꯑꯣ
ꯍꯧꯖꯤꯛꯇꯤ ꯎꯝ ꯄꯩꯁꯥ ꯍꯪꯒꯅꯨ ꯍꯥꯏꯑꯦ ꯃꯥꯁꯨ ꯐꯣꯟ ꯂꯧꯅꯤꯡꯉꯥꯏ
ꯃꯥꯁꯨ ꯐꯣꯟ ꯂꯧꯅꯤꯡꯉꯦ ꯍꯥꯏꯕ꯭ꯔꯣ
ꯍꯣꯏ ꯄꯩꯁꯥ
ꯄꯣꯠ ꯂꯧꯅꯤꯡꯉꯦ ꯍꯥꯏꯕ꯭ꯔꯣ
ꯈꯪꯗꯦ ꯑꯩꯁꯨ
ꯈꯪꯗ꯭ꯔ‌ꯦ ꯇꯧꯋꯤ
ꯑꯩꯁꯨ ꯁ꯭ꯀꯨꯜ
ꯁꯀꯨꯜ ꯀꯥꯔꯒ ꯎꯝ ꯊꯕꯛ ꯇꯧꯔꯅꯤ ꯎꯝ ꯇꯧꯔꯣ ꯇꯧꯔꯣ
ꯑꯗꯨ ꯅꯪ ꯂꯥꯏꯔꯤꯛ ꯄꯥꯔꯣ ꯑꯩ
ꯄꯥꯏꯒꯅꯤ ꯑꯗꯨꯁꯨ
ꯐꯦꯜ ꯇꯧꯕꯗꯤ ꯅꯨꯡꯉꯥꯏꯇꯦꯅ ꯄꯥꯁ ꯇꯧꯅꯤꯡꯉꯥꯏꯗꯤ ꯈꯔ ꯈꯔ ꯄꯥꯕ ꯇꯥꯔꯦ ꯑꯗꯨꯗꯤ
ꯑꯍ ꯄꯥꯁ ꯇꯧꯔꯔꯣꯏ
ꯇꯧꯒꯅꯤ
ꯑꯍ ꯁꯨꯛ ꯄꯥꯁ ꯇꯧꯂꯔꯣꯏ